ꯋꯦꯗꯔ ꯇꯥꯕ꯭ꯔꯣ
ꯇꯥꯏ ꯇꯥꯏꯌꯦ
ꯎꯝ ꯀꯩꯗꯔꯝꯃꯤꯅꯣꯕꯗꯔ
ꯁꯨꯝ ꯂꯩꯔꯝꯕꯅꯤꯗ
ꯑꯆꯥ
ꯋꯥꯔꯜ ꯀꯞꯁꯨ ꯍꯪꯆꯦ ꯇꯥꯔꯦꯌꯦꯍꯥ
ꯍꯥꯡꯆꯤꯠꯅꯤꯅꯦ ꯃꯩ ꯇꯥꯗꯧꯔꯤꯅꯦ ꯕꯥꯜꯂ
ꯃꯥꯅꯤꯅꯦꯍꯦ ꯁꯨ
ꯃꯦꯛꯁꯤꯀꯣꯒ ꯁꯥꯎꯠ ꯑꯐ꯭ꯔꯤꯀꯥꯒ ꯑꯣꯏꯔꯅꯤꯅꯦ
ꯑꯍꯧꯕꯩꯗꯣ
ꯑꯥ
ꯑ ꯀꯅꯥꯅ ꯇꯧꯗꯣꯏ ꯃꯥꯜꯂꯦ
ꯑꯩꯗꯤ ꯕꯣꯜꯕꯨꯗꯤ ꯑꯅꯤꯗꯣ ꯌꯦꯡꯗꯕ ꯀꯨꯏꯔꯦ ꯑꯗꯨꯑꯣꯏꯁꯨ ꯃꯦꯛꯁꯤꯀꯣꯅ ꯇꯧꯔꯛ
ꯃꯤꯁꯨꯣꯟꯟ ꯇꯧꯒꯤꯁꯣꯏ ꯃꯥ ꯑꯩ ꯑꯩ ꯃꯤꯦꯁꯀ ꯍꯣ ꯐꯖꯥꯅꯤ
ꯍꯣꯏ ꯃꯦꯛꯁꯤꯀꯣꯒꯤ ꯃꯣꯏꯒꯤ ꯀꯤꯞꯄꯔ ꯑꯃ ꯂꯩꯔꯦ ꯈꯪꯕ꯭ꯔꯥ ꯑꯣꯆꯥꯥꯛ ꯆꯣꯅꯥ ꯏꯒꯠ ꯃꯆꯥ ꯝ ꯃꯁꯣꯟ ꯐ ꯁꯦ ꯄꯨꯂꯧ ꯇꯧꯕꯤꯔꯣ
ꯈꯟꯒꯦ
ꯁꯍꯤ ꯏꯜꯔꯦ ꯃꯅꯤ ꯅ ꯃꯁꯨ
ꯑꯩꯃꯅ ꯋꯥꯔꯀ ꯈꯨꯗꯤꯡꯒꯤ ꯅꯕ ꯀꯩꯅꯣꯅꯤ
ꯍ ꯑꯗꯨ
ꯑꯩꯈꯣꯏꯒꯤ ꯂꯧꯗ꯭ꯔꯃꯛꯁꯨ ꯅ ꯃꯥ ꯅ ꯄ
ꯍꯣꯏ ꯇꯨ ꯊꯥꯎꯖꯟ ꯇꯌꯦꯗ ꯑꯣꯏꯔꯕꯅꯤ ꯁꯥꯎꯠ ꯑꯐ꯭ꯔꯤꯀꯥ ꯃꯦꯛꯁꯤꯀꯣꯒ ꯇꯥꯒꯤꯔꯣ ꯑꯣꯄꯅꯤꯡꯗ
ꯇꯨ ꯊꯥꯎꯖꯟ ꯇꯦꯟꯗ
ꯑ ꯇꯨ ꯊꯥꯎꯖꯟ ꯇꯦꯟꯗ ꯑꯗꯨꯃꯥꯏꯅ ꯇꯥꯈꯤꯕꯅꯦ ꯁꯥꯎꯠ ꯑꯐ꯭ꯔꯤꯀꯥꯗ ꯍꯣꯏ ꯍꯣꯏ ꯋꯥꯟ ꯋꯥꯟ ꯗ꯭ꯔꯣ ꯆꯠꯈꯤꯕꯅꯦꯕ ꯃꯦꯛꯁꯤꯀꯣꯅ ꯍꯥꯟꯅ ꯑꯃ ꯆꯜꯂꯒ ꯁꯥꯎꯠ ꯑꯐ꯭ꯔꯤꯀꯥꯗꯨꯅ ꯍꯥꯟ ꯆꯠꯕꯗꯣ ꯀꯥꯎꯔꯦ ꯁꯥꯎꯠ ꯑꯐ꯭ꯔꯤꯀꯥꯗ ꯍ ꯑꯃꯟ ꯕꯣꯔꯃꯥꯜ ꯍꯣꯏ ꯀꯞ ꯌꯦꯡꯉꯛꯄꯗꯗꯤ ꯇꯨ ꯊꯥꯎꯖꯟ ꯇꯦꯟ ꯑꯃꯗꯤ ꯐꯔ ꯒ꯭ꯌꯥꯟ ꯇꯥꯅ ꯌꯦꯡꯉꯦ ꯇꯨ ꯊꯥꯎꯖꯟ ꯁꯤꯛꯁꯀꯤ ꯐꯥꯏꯅꯦꯜꯗꯣ ꯐ꯭ꯔꯥꯟꯁꯀ ꯀꯩꯅꯣꯒ ꯇꯥꯏꯗꯅ ꯀ ꯐ꯭ꯔꯥꯟꯁꯀ ꯏꯪꯂꯟꯒꯔ ꯇꯥꯕꯗꯣ
ꯐꯗꯤꯂꯣ ꯏꯪꯂꯪꯂꯠꯇ ꯍ
ꯐ꯭ꯔꯥꯟꯁ ꯀ ꯏꯇꯥꯂꯤ ꯀ ꯐ꯭ꯔꯥꯟꯁ ꯀ ꯏꯇꯥꯂꯤ ꯀ
ꯂꯤꯂꯒ
ꯅꯤꯅ ꯂꯧꯕ
ꯑꯦꯠ ꯀꯩꯅ ꯂ ꯏꯂꯤ ꯂ ꯈꯤꯕ ꯖꯤꯗꯥꯅꯦ ꯔꯦ ꯀ ꯆꯥꯎꯕ
ꯍꯣꯏ
ꯃꯀꯣꯛꯅ ꯁꯨꯖꯟꯈꯤꯕꯒꯤ
ꯍꯣꯏ ꯅꯨꯡꯕꯨ ꯅꯨꯡꯁꯤ ꯃꯇꯝ ꯆꯨꯞ ꯅꯨꯡꯊꯤꯟ ꯑꯩꯈꯣꯏ ꯄꯨꯄꯨꯗꯣ ꯃꯅꯤꯡꯗ ꯕꯕꯥꯗꯣ ꯍꯧꯖꯤꯛ ꯃꯥꯗ ꯐꯩꯅ ꯃꯣꯏ ꯇꯤꯕꯤ ꯑꯩꯈꯣꯏꯒꯤ ꯑꯥ ꯊꯥꯏꯅꯒꯤ ꯃꯅꯤꯡ ꯇꯨꯝꯊꯣꯛꯄꯤꯔꯣ ꯑꯗꯨ ꯑꯩ ꯌꯦꯡꯉ ꯂꯩꯔꯝꯃꯦ ꯔꯤꯀꯦꯞ ꯍꯥꯏ ꯂꯥꯏꯠ ꯍꯥꯏꯇꯥꯔꯦ ꯑꯗꯣ ꯑꯩꯅ ꯣꯏꯜ ꯍꯜꯂꯛꯄꯥ ꯌꯦꯡꯕ ꯑꯩ ꯍꯧꯖꯤꯛꯐꯖꯤꯛ ꯅꯤꯡꯁꯤꯡꯪꯉꯤꯕꯀꯣ ꯑꯁ ꯃꯣꯏꯗꯤ ꯗꯥꯎ ꯌꯥꯗꯕ ꯖꯥꯠꯅꯤꯅꯦ ꯍꯥꯏꯗꯤ ꯍꯦꯠꯀ ꯇꯧꯁꯟꯕꯗ ꯀꯤꯞꯄꯔꯅꯒ ꯆꯞ ꯆꯞ ꯆꯥꯅ ꯐꯥꯈꯤꯕꯗꯣ ꯑꯦꯇꯦꯛꯁꯤꯤ ꯇꯧꯕꯅꯦꯕ ꯑꯗꯨꯗꯣ ꯀꯩꯅꯣꯅ ꯐ꯭ꯔꯥꯟꯁꯅ ꯑꯗꯨꯕꯨꯗꯤ ꯑꯗꯣ ꯑꯗꯨꯒꯤ ꯃꯤꯁ ꯇꯨ ꯊꯥꯎꯖꯟ ꯁꯤꯛꯁꯀꯤꯗꯤ ꯑꯗꯨ ꯒ꯭ꯌꯥꯟ ꯇꯥꯔ ꯍꯧꯖꯤꯛꯐ ꯅꯤꯡꯁꯤꯡꯕꯗꯀꯣ ꯍꯥꯏ ꯑꯣꯈꯅ ꯄꯝ ꯑꯗꯨꯝ ꯇꯨ ꯊꯥꯎꯖꯟ ꯅꯥꯏꯟ ꯇꯦꯟ ꯁ꯭ꯋꯥꯏꯗꯗꯒꯤꯩꯅ ꯈꯔ ꯈꯔ ꯁꯥꯟꯅꯕ ꯍꯧꯔꯤꯁꯦ ꯑꯩꯠ ꯅꯥꯏꯟ ꯁ꯭ꯋꯥꯏꯗꯩ ꯈ ꯊꯣꯛꯄꯒ ꯍꯧꯔꯦ
ꯑ ꯄꯤꯛꯉꯩꯗꯤ ꯊꯣꯛꯨꯏꯗ ꯑꯗꯨꯑꯣꯏꯗꯤ ꯌꯦꯡꯉꯗꯦ ꯑꯗꯨꯝ ꯌꯦꯡꯉꯤꯦ ꯑꯗꯨꯏ ꯁꯨꯝ ꯀꯩ ꯍꯥꯏꯅꯤ ꯑꯩꯈꯣꯏꯅ ꯍꯧꯖꯤꯛ ꯃꯥꯁꯤ ꯏꯟꯒꯗꯤ ꯃꯥꯁꯤ ꯆꯦꯟꯈꯠꯄ
ꯍꯣꯏ ꯍꯣꯏ ꯑꯁ ꯑ ꯌꯥꯝ ꯍꯦꯟꯅ ꯄꯥꯝꯈ꯭ꯔꯅꯤ ꯄꯥꯝꯈ꯭ꯔꯤꯗꯤꯀꯣ ꯇꯨ ꯊꯥꯎꯖꯟ ꯇꯦꯟꯒꯤꯗ ꯑꯩꯈꯣꯏꯒꯤ ꯀ꯭ꯂꯥꯁꯃꯦꯠꯀꯤꯗꯒ ꯕꯣꯏ ꯃꯃꯥꯡꯗ ꯄ꯭ꯂꯦꯌꯔ ꯌꯦꯛꯄꯗꯣ ꯃꯥꯏꯀꯦꯜ ꯕꯂꯛ ꯍꯣꯏ ꯀꯥꯗꯣꯏꯒ ꯌꯦꯄꯣꯪꯕ꯭ꯔꯅꯤ
ꯍꯣꯏꯅꯤ ꯍꯅꯦ
ꯑ ꯍꯣꯏ ꯍꯣꯏ
ꯍ ꯑꯩꯈꯣꯏꯒꯤ ꯑꯩꯅ ꯑꯗꯨ ꯃꯇꯝꯗ ꯕꯣꯠ ꯄꯥꯝꯖꯕꯒꯤ ꯆꯥꯡꯁꯦ ꯂꯝꯁꯤ ꯂꯝꯁꯤꯅꯦ ꯃꯇ ꯈ ꯍꯥꯏꯦꯕꯨ ꯈꯪꯅꯗ꯭ꯔꯤꯅꯤꯅꯨꯡ ꯋꯥꯒ ꯈꯪꯅꯗ꯭ꯔꯒꯁꯨꯅꯦ
ꯑꯝ
ꯏꯁ꯭ꯄꯦꯟꯒ ꯅꯦꯗꯔꯂꯦꯟꯀ ꯁꯥꯟꯅ ꯀꯈꯤꯗꯅꯅꯥ
ꯎꯝ ꯎꯝ
ꯆ ꯆꯥꯔꯒ ꯀꯩꯅꯣ ꯇꯧꯈꯤꯕꯗꯣ ꯏꯁꯄꯦꯔꯤ ꯂꯧꯈꯤꯕꯗꯣ
ꯑ ꯔꯣꯕꯟ ꯔꯦꯈꯥ ꯆꯥꯗꯦ
ꯇꯥꯏꯌꯦ ꯆꯕ
ꯆꯥꯕ꯭ꯔꯥ ꯑꯗꯨꯗꯣ
ꯆꯥꯏ ꯆꯥꯏ ꯆꯥꯏ ꯂꯥꯁꯃꯤꯠꯇ ꯂꯣꯏꯁꯜꯂꯝꯗꯥꯏ ꯑꯗꯥꯏꯗ ꯇꯗꯥ ꯑꯦꯟ ꯑꯦ ꯏꯁꯥꯅ ꯊꯥꯖꯤꯟꯈꯤꯕꯅꯤꯅ ꯑ ꯑꯗꯨꯥꯟꯗ ꯑꯩ ꯁꯦꯜ ꯊꯥꯔꯅꯕꯁꯦ ꯊꯥꯗꯤꯩ ꯊꯥꯅꯤ ꯁꯦꯜ ꯀꯁꯨ ꯂꯩꯇꯕꯅꯤꯅꯅꯦ ꯃꯤꯀꯣ ꯊꯥꯅꯏ ꯃꯤꯀꯣ ꯑꯗꯨꯒꯤ ꯃꯇꯤꯛ ꯄꯥꯝꯃꯛꯄꯩ ꯆꯥꯡꯁꯦ ꯒꯦꯝꯕ꯭ꯂꯤꯡꯁꯦ ꯃꯤꯀꯣ ꯃꯤꯀꯣ ꯑꯅꯤꯔ ꯑꯍꯨꯝꯂ ꯊꯥꯕꯅꯤ ꯑꯩꯒꯤ ꯂꯩꯖꯕ ꯄꯣꯠ
ꯑ
ꯅꯦꯗꯔꯂꯦꯟ ꯊꯥꯏꯅꯦ ꯑꯗꯨꯁꯨ ꯃꯉꯣꯟ ꯄꯤꯊꯣꯛꯈꯩ ꯃꯤꯒꯣꯟ ꯎ
ꯑꯩ ꯑꯩꯅ ꯅꯤꯡꯁꯤꯡꯕ ꯂ ꯑ ꯈꯔꯤ ꯈꯔꯤꯔꯤ ꯑ ꯑꯩꯈꯣꯏ ꯃꯥꯃꯣꯒ ꯄꯩꯁꯥ ꯊꯥꯅꯩꯀꯣ ꯃꯃꯣꯍꯣꯏꯗ ꯂꯦꯛꯑꯦ ꯑꯩꯈꯣꯏ ꯑꯊꯣꯝꯒꯤ ꯍꯣꯏ ꯑꯦꯝ ꯑꯥꯏ ꯇꯧꯕ ꯀꯥꯡꯕꯨꯗꯣ ꯑꯩꯅ ꯀꯩꯅꯣ ꯇꯧ ꯑꯗꯨꯗꯩ ꯑꯗꯨꯒꯤ ꯅꯨꯃꯤꯠꯇꯨꯗꯩꯅ ꯑꯩ ꯍꯥꯟꯅ ꯀꯁꯤꯂ ꯃ ꯀꯪ ꯈꯪꯗꯦꯕ ꯈꯪꯕ꯭ꯔꯥ ꯂꯥꯁ ꯂꯣꯏꯔꯝꯗꯥꯏ ꯃꯤ ꯑꯝꯇ ꯅꯤꯡꯖꯅꯤꯖ ꯆꯤꯡꯈ ꯂꯛꯄꯅ ꯔꯣ ꯌꯦꯅꯤꯅ ꯕꯣꯜ ꯄꯥꯏꯔꯒ ꯀꯥꯁꯤꯂꯥꯁ ꯋꯥꯟ ꯋꯥꯟ ꯋꯥ ꯀꯁꯤ ꯆꯥꯁꯤꯅ ꯁꯦꯞ ꯇꯧꯈꯤꯕꯅꯤ ꯑꯁ ꯑꯗꯨꯗꯒꯤꯩꯅ ꯑꯗꯨꯕꯤꯣ ꯀꯁ ꯄꯨꯔ ꯐꯥꯕꯅꯦꯕ ꯃꯤꯗ ꯄꯤꯛꯇꯛ ꯇꯧꯔꯒ ꯃꯥꯣꯏꯁ ꯄꯝꯃꯦ ꯃꯥꯁꯦ ꯄꯥꯝꯃ ꯀꯥꯟꯗꯨꯗ ꯑꯃꯨꯛ ꯀꯩꯅꯣ ꯇꯧꯔꯝꯃꯤꯅꯦ ꯈꯔ ꯂꯩꯔꯒ ꯑꯃꯨꯛ ꯃꯦ ꯀꯤꯄꯔ ꯑꯃꯨꯛ ꯑꯣꯏ ꯂꯩꯔ ꯂꯩꯔꯝꯃꯤꯅꯦꯃꯦ ꯃꯖꯦ ꯑꯗꯥꯒꯤ ꯑꯁ ꯄꯥꯕꯒ ꯀꯁꯤꯂꯁꯕ ꯍꯖꯤ ꯐꯥꯎ ꯄꯄꯥ ꯌ ꯀꯁꯤ ꯂ ꯁꯨꯡ ꯐꯃꯄ ꯂꯩꯇ ꯍꯧꯦ ꯐꯥꯎ ꯄꯤꯆꯔꯦ ꯅ ꯑꯦꯁ ꯄꯤ ꯑꯦꯅꯤ ꯀꯩꯅ
ꯛꯁꯄꯤ ꯃꯥ ꯑꯦꯛꯁꯄꯤꯔꯤꯌꯦꯟꯁ ꯑꯣꯏ ꯑꯣꯗꯤ ꯑꯣꯔ ꯑꯣꯅꯔ ꯑꯣꯅꯔꯦ ꯍꯥꯏꯕ ꯋꯥꯅꯤ ꯑꯩꯅ ꯃꯇꯝꯗꯨ ꯇꯧꯕ ꯀꯥꯗꯣ ꯑꯗꯨ ꯀꯥꯗ ꯅꯥꯏꯗꯔꯣ ꯀꯩꯔꯣ
ꯑꯁ ꯐ ꯌꯥꯅꯤ ꯌꯥꯅꯤ ꯑꯥ ꯍꯣꯏ ꯃꯣꯏꯒꯤ ꯕꯦꯟ ꯄꯥꯔꯁ ꯀꯍꯣꯏ
ꯁꯤꯂꯣ ꯌꯥꯎꯔꯤꯁꯤ ꯑꯐꯥꯎ ꯑꯅꯤ
ꯃꯥꯅꯤ ꯇꯨ ꯊꯥꯎꯖꯟ ꯐꯣꯔꯇꯤꯟꯗ ꯁꯨꯈ꯭ꯗꯨꯗꯤ ꯁꯄꯦꯟ ꯐꯖꯅ ꯍꯟꯖꯂꯦꯅ ꯐꯥꯏꯚ ꯋꯥꯟꯗꯔ ꯀꯩꯅꯣ ꯑꯣꯄꯅꯤꯡ ꯃꯦꯠꯁꯇꯅꯤ ꯅꯞꯈ꯭ꯔꯤꯗ
ꯍꯧꯖꯤꯛ ꯀꯥꯟꯉꯩꯗ ꯂꯅ ꯌꯥꯔꯦ ꯁꯒꯣꯜ ꯅꯥꯇꯦꯒ ꯁꯥꯟꯅꯕꯗ ꯀꯤꯔꯛꯇ꯭ꯔꯦꯕ ꯐꯤꯁꯇ ꯄꯦꯔ ꯈꯛꯇ ꯌꯥꯕ ꯅꯠꯇꯦ
ꯂꯤꯄꯤ ꯂꯤꯄꯒꯤ ꯐ꯭ꯔꯦꯡ ꯗꯤꯖꯣꯡ ꯎꯝ ꯍꯦꯜꯂꯦ ꯍꯦꯜꯂꯦ
ꯀꯣꯁꯤꯌꯥ ꯃꯃꯥꯡ ꯃꯤꯒꯤ ꯌꯥ ꯋꯥꯔꯜ ꯀꯞ ꯀꯩꯅꯣ ꯁꯉꯥꯏꯅꯤ ꯀꯩꯅ
ꯁꯦꯝꯃꯤꯔ ꯀ꯭ꯋꯥꯇꯔ ꯑꯩ ꯈꯣꯏꯗꯧ ꯁꯥꯎꯅꯤꯡꯕꯗꯨꯗꯤ ꯅꯍ ꯑꯃꯨꯛ
ꯇ ꯀꯩꯅꯅꯣꯒ ꯀꯩꯅꯣ ꯐ꯭ꯔꯥꯟꯧꯕ ꯑꯗꯨ ꯀꯣꯁꯤꯌꯥꯁꯤꯦꯀꯈꯤ ꯍꯣꯏꯅꯤꯀꯦ
ꯎꯝ
ꯁꯤꯃꯤꯔꯣ ꯐꯜ ꯐ
ꯐꯥꯏꯅꯦꯜ ꯑꯣꯏꯝꯅꯦ
ꯄꯅꯤꯂ ꯂꯣꯒꯅꯤ ꯐ꯭ꯔꯥꯟꯁꯅ ꯂꯧꯈꯤꯕꯗ ꯏꯃꯥꯄꯩꯅ ꯑꯍꯥꯟꯕ ꯊꯣꯛꯂꯛꯄꯗ ꯀ꯭ꯔꯣꯁꯤꯌꯥꯒ ꯐꯥꯏꯅꯦꯜ ꯀꯥꯎꯕꯅꯦꯕ ꯔꯁꯤꯌꯥ ꯔꯁꯤꯌꯥꯗ ꯁꯤꯟꯈꯤꯕꯗꯣ
ꯑꯥ
ꯀ꯭ꯔꯣꯁꯤꯌꯥꯒ
ꯀ꯭ꯔꯣꯁꯤꯌꯥꯒꯔꯣ ꯕꯦꯜꯖꯤꯌꯝꯒꯔꯣ ꯀꯥꯎꯕꯅ
ꯅ ꯀꯥꯏ ꯐ꯭ꯔꯥꯟꯁ ꯀ ꯐ ꯐ꯭ꯔꯥꯟꯁꯀ ꯀ꯭ꯔꯣꯁꯤꯌꯥꯒ ꯀꯥꯎꯕ ꯐ꯭ꯔꯥꯟꯁ ꯂꯧꯈꯤꯕ ꯑꯗꯨ ꯃꯇꯨꯡꯗ ꯑꯃꯨꯛ ꯐ꯭ꯔꯥꯟꯁ ꯀꯥꯔꯖꯦꯟꯇꯤꯅꯥ ꯀꯥꯎꯕ
ꯃꯥ ꯍꯣꯏ ꯎꯝ ꯑ ꯀꯔꯤꯅ ꯍꯥꯏꯒꯦ ꯇꯧꯕꯗꯨꯕꯣ ꯕꯣꯗꯨꯗ ꯐꯖꯅꯔꯦꯕ ꯍꯧꯖꯤꯛꯁꯦ
ꯏ ꯐꯖꯗ ꯍ ꯇꯧꯗꯣꯏꯁꯦ ꯈꯗ꯭ꯔꯛ ꯃꯗ꯭ꯔꯛ ꯋꯥꯔꯤ ꯋꯥꯕꯀ ꯃꯥꯒꯤ ꯇꯣꯉꯥꯟꯅ ꯑꯦꯛꯁꯇ꯭ꯔꯥ ꯑꯣꯔꯗꯤꯅꯔꯤ ꯃꯉꯣꯟꯗ ꯀꯣꯛꯇ ꯂꯩꯖꯕ ꯈꯔꯀꯣ ꯗꯤ ꯋꯨꯃꯦꯟꯒꯨꯝꯕꯗ ꯃꯁꯜ ꯊ ꯇꯗꯕ ꯃꯦꯟ ꯀꯕꯥꯥꯏꯈ ꯁꯥꯟꯅꯕꯕꯥ ꯏꯁꯇꯦꯃꯤꯅꯥꯈꯩ ꯌꯦꯡ ꯃꯉꯥꯏ ꯍꯥꯏ ꯣ ꯍ ꯀꯣꯜ ꯁꯅꯥꯕꯥꯥꯏꯁ ꯗꯋꯥ
ꯎꯝ
ꯑꯗꯨꯒ ꯃꯥꯒꯦ ꯑꯥ ꯀꯣꯝꯕ ꯀꯩꯗ ꯂꯝꯕꯤ ꯌꯦꯡꯉꯒ ꯀꯥꯎꯁꯤꯜꯂꯛꯂꯤ
ꯍꯣꯏ
ꯄꯥ ꯍꯧ ꯍꯥꯏꯕ ꯋꯥ ꯂꯣꯏ ꯊꯤꯡꯉꯅꯤ ꯍꯥꯏꯕꯗꯤ ꯐꯤꯅꯁꯨ ꯉꯥꯏꯔꯦ
ꯃꯥꯅꯤ
ꯀꯔꯀ ꯊ ꯇꯒꯨꯁꯤ ꯄ ꯍ ꯀ ꯃꯤꯅꯤ ꯑꯗꯨꯗꯤ ꯀꯃꯥꯏꯅ ꯊꯦꯡꯅꯤ ꯀꯥꯎꯁꯟꯃꯤ ꯇꯔꯦ ꯊꯕꯒꯗ ꯈꯠꯂꯛꯀꯗꯣꯏꯅꯦꯕ ꯆꯥꯟꯗꯧꯉꯠꯇ
ꯍ
ꯛꯇ ꯉꯝꯅꯔꯗꯦꯕꯒ꯭ꯌꯥꯟ ꯇꯥ ꯇ ꯂꯩ ꯁꯔꯇ ꯆꯗ ꯐꯠꯇꯀ
ꯎꯝ
ꯕꯥ ꯑꯄꯦ ꯍ ꯑꯗꯒꯤ ꯄꯣꯇꯨꯒꯜ ꯆꯪꯒꯅ ꯔꯐꯦꯜ ꯌꯥꯎ
ꯑꯝ
ꯎꯆ ꯆꯤ
ꯎꯝ ꯎꯝ
ꯃꯣꯏ ꯀꯥꯔꯟ ꯇꯥꯔꯛꯇꯣꯏꯁꯤ ꯅꯩꯈꯥꯏꯔꯛꯇꯣꯏꯖꯦ
ꯄꯦꯟꯁꯨ ꯐꯗꯤ ꯐꯖꯗꯣꯏꯅꯤ ꯂꯤꯀꯣ ꯋꯤꯂꯤꯌꯝꯁꯀ ꯌꯥꯝ ꯃꯥꯅ ꯄꯥꯛꯇꯣꯏꯅꯤꯅꯦ ꯎꯝ
ꯑꯗꯨꯅꯦ ꯕꯣꯟ ꯏꯁꯄꯦꯟꯒꯤꯗ ꯍꯧꯖꯤꯛ ꯐꯥꯎꯗꯤꯅꯦ ꯑꯣꯕꯔ ꯂꯣꯏ ꯐꯖꯩꯕ ꯃꯤꯠꯁꯨ ꯐꯖꯩ ꯑꯗꯒꯤ ꯐꯔꯁꯨ ꯐꯖꯩ ꯂꯣꯏ ꯐꯖꯩ
ꯎꯝ ꯍꯥꯏꯗꯤ ꯃꯤꯠꯇꯁꯨ ꯀꯩꯅꯣ ꯔꯣꯗ꯭ꯔꯤ ꯍꯣꯏ ꯂꯩꯔꯤ ꯅꯠꯇ꯭ꯔꯥ
ꯍꯣꯏ ꯂꯩꯔꯤ ꯍꯣꯏ ꯂꯩꯔꯤ ꯐꯖ ꯐꯖꯕ ꯃꯌꯥꯝ ꯂꯩꯔꯤ ꯃꯣꯏꯒꯤ
ꯎꯝ
ꯑꯗ ꯃꯣꯏꯒꯤ ꯏꯁꯄꯦꯁ ꯑꯩꯅ ꯌꯦꯛꯏꯁꯦ ꯀꯩꯒꯤꯅꯣ ꯀꯥꯟꯗ ꯍꯟꯗꯛ ꯔꯦꯝꯃꯗꯤ ꯄ꯭ꯂꯦ ꯑꯃ
ꯑꯃꯕꯥꯎ ꯌꯥꯎꯗꯦ ꯑꯗꯨꯖꯦ
ꯀꯌꯥ ꯃꯣꯏꯁꯦ ꯑꯩꯈꯣꯏꯒꯤ ꯌꯥꯝꯅ ꯔꯦꯁꯤꯖꯝ ꯍꯥꯏꯇꯥꯔꯦꯅꯦ ꯀ꯭ꯂ ꯀ꯭ꯂꯕꯇꯒ ꯔꯁꯤꯁ ꯌꯥꯝ ꯑꯣꯏꯕ ꯀꯩꯅꯣ ꯀꯟꯇ꯭ꯔꯤ ꯑꯃ ꯑꯣꯏ ꯃꯣꯏ
ꯔꯦ
ꯃꯣꯏꯒꯤ ꯂꯝ ꯑꯗꯨꯗ ꯂꯩꯔꯤꯕ ꯀ꯭ꯂꯕꯅꯦꯕ ꯑꯩꯅ ꯍꯥꯏꯖ ꯅꯠꯇ꯭ꯔꯥ
ꯍꯣꯏ
ꯑꯗꯒꯤ ꯐꯖꯕ ꯄ꯭ꯂꯦꯌꯔ ꯈꯪꯒꯠꯄ ꯌꯥꯏꯕ ꯀꯂꯞ ꯑꯅꯤ ꯋꯥꯔꯜꯒꯤ ꯇꯣꯞ ꯃꯣꯁ ꯑꯩꯈꯩꯩꯅꯣꯅꯦ ꯏꯝꯄꯣꯔꯇꯤꯟ ꯅꯕ ꯇꯅꯦꯕ ꯑꯗꯣ ꯑꯅꯤꯗꯤ ꯑꯗꯨꯗꯒꯤꯅꯦ ꯍꯦ ꯃꯥꯅ ꯄꯥꯝꯗꯕ ꯃꯤꯑꯣ ꯑꯣꯏꯇꯥꯔꯁꯨ ꯭ꯔꯁꯅ ꯈꯣꯔꯀꯁꯨ ꯃꯁꯦ ꯔꯦꯃꯦꯗꯤꯗꯒꯤ ꯂꯣꯏꯅ ꯍꯦꯟꯕ ꯅꯠꯇꯦꯕ ꯕꯔꯀꯥꯔꯅ
ꯎꯕꯥꯂꯦ
ꯑ ꯃꯣꯏꯅ ꯀꯩꯅꯣ ꯇꯧꯕꯗꯨꯗꯤ
ꯐꯔꯅꯨꯡ ꯑꯝꯇ ꯐꯣꯟꯗꯦꯟꯕꯨ ꯍꯥꯞꯇꯦꯅꯥꯕ
ꯑꯣ ꯏꯦꯟꯒꯤ ꯑꯦ ꯐꯤ ꯌꯥꯍꯗ꯭ꯔꯣ ꯑꯦ ꯑꯗꯨꯗꯤ ꯐꯔ ꯇꯥꯗ꯭ꯔꯣ ꯀꯌꯥꯝ ꯍꯜꯂꯤꯕ ꯃꯤ ꯊꯣꯛꯂꯛ ꯖꯠꯅꯣ
ꯈꯪꯗꯦꯅ ꯇꯨꯔꯆꯦꯜꯗꯨꯅ ꯊꯧꯕꯥꯁ ꯇꯨꯔꯆꯦꯜꯗꯨꯅ ꯏꯪꯒꯟ ꯄꯥꯏꯁꯤꯜꯂꯒꯅ ꯏ ꯀꯥꯏꯅꯕ ꯇꯅ ꯍꯥꯞꯇ
ꯃꯤ ꯍꯦꯠ ꯆꯒ ꯂꯧꯒ ꯍꯥꯏꯁꯦ
ꯖꯤꯖꯤ ꯀꯃꯥꯏꯅ ꯇꯧꯕꯅꯣ ꯈꯪꯗꯕ ꯑꯗꯨꯗꯒꯤ ꯀꯩꯅꯣꯁꯨ ꯍꯥꯏ ꯍꯦꯗꯤ ꯃꯦꯒꯔꯤꯁꯨ ꯍꯥꯞꯇꯦ
ꯑꯩ ꯃꯥ ꯕꯨꯗꯤ ꯑꯣꯏ ꯌꯥꯔꯦꯅꯦ
ꯍꯣꯏ ꯑꯗꯨ ꯐꯤꯜ ꯐꯗꯤꯅ ꯍꯥꯞꯇꯅ ꯐꯖꯜꯂꯤ ꯎꯝ
ꯏꯪ꯭ꯂꯦꯟꯗꯦ ꯈꯪꯅꯤꯅꯤ ꯐꯤꯜ ꯐꯣꯗꯦ ꯅꯅꯥꯁꯤ ꯅꯠꯇ꯭ꯔꯒ ꯃꯁꯛꯒ ꯌꯥꯝ ꯇꯛꯈꯠꯅꯕꯒꯤ ꯁꯥꯎꯅꯔ ꯇꯧꯔꯤ ꯌꯥꯔꯥ
ꯈꯪꯒ
ꯐꯤꯜꯕꯗꯅꯤꯗ ꯀ
ꯃꯥꯅꯦ ꯑꯁ ꯤꯡꯗꯣꯔꯅꯦ ꯑꯗꯨ ꯃꯥ ꯑꯁ ꯁꯥꯟꯅ ꯉꯝꯕꯅꯦ
ꯊꯤꯟꯗꯔꯦ ꯃꯥꯡꯗꯤꯁꯨꯈꯤꯇꯪ ꯊꯦꯔꯁꯦꯔꯤꯉꯝꯜ ꯃꯅꯤꯡ ꯃꯃꯥꯡ ꯌꯎꯧꯕꯅꯦꯕ ꯃꯌꯥꯏꯒ ꯃꯥꯗꯤ ꯑꯦꯇꯦꯛꯀꯤꯡ ꯃꯤꯠ ꯑꯣꯏꯔꯝꯒꯅꯤ ꯃꯥꯁꯦ ꯍꯥꯏꯗꯤ ꯃꯣꯏ ꯀꯦꯕꯤꯤꯟꯗꯤꯕꯒ ꯃꯅꯦ ꯌꯦ
ꯃꯥꯅꯤ ꯃꯥꯅꯤ
ꯃꯥꯗꯤ ꯐꯣꯔꯋꯥꯁꯨ ꯐꯣꯋꯥꯅꯦꯕꯀꯣ ꯑ ꯃꯤꯆ ꯑꯗꯨ ꯁꯤꯦꯟꯕꯅꯦꯕ
ꯑꯣꯊꯣꯏ
ꯅꯍꯥ ꯑꯣꯏꯕꯒꯤ ꯉꯝꯍꯩ ꯋꯥꯅꯤꯗ ꯅꯠꯇ꯭ꯔꯗꯤ ꯉꯝꯃꯣꯏ
ꯋꯥꯍꯅꯤ ꯃꯣꯏ ꯀꯩꯅꯣ ꯏꯪꯂꯦꯟꯁꯨ ꯐꯖꯤ ꯐꯖꯅꯤꯀ ꯗꯦꯂꯥꯟ ꯔꯥꯏꯁ ꯍꯣꯏ ꯑꯗꯨꯗꯒꯤ ꯕꯤꯂꯤꯡꯝ ꯍꯣꯏꯀꯣ ꯂꯩꯔꯤ ꯑꯗꯨꯗꯒꯤ ꯃꯣꯏ ꯁꯛ ꯀꯥ ꯅꯨꯡꯀꯥ ꯑꯗꯨꯗꯒꯤ ꯀꯅꯥ ꯃꯊꯛꯇꯦ
ꯐꯖꯕꯅꯤ ꯁꯀꯥ ꯑꯗꯣ ꯑꯗꯣ ꯍꯥꯏꯕꯅꯤꯅꯦ ꯀꯩꯅꯣꯗꯣ ꯐꯖꯩ ꯑꯣ ꯂꯤꯁꯇꯨ ꯀꯩꯅꯣꯒꯤ ꯅꯠꯇ꯭ꯔꯣ ꯎꯝ ꯖꯔꯃꯅꯤ ꯔꯃꯥꯗ
ꯀꯣ ꯕꯔꯦꯟꯒꯤꯗ ꯏꯁꯀꯥꯏꯕꯗ ꯐ꯭ꯔꯥꯟꯁꯀꯤꯅꯤ ꯐ꯭ꯔꯥꯟꯁ
ꯉꯔꯥꯡ ꯃꯥꯅ ꯁꯦꯠꯊꯈꯤꯕꯅꯤ ꯉꯔꯥꯡ ꯃꯥꯅ ꯁꯦꯠꯊꯈꯤꯕꯅꯦꯕ
ꯎꯝ
ꯑ ꯑꯗꯨꯒꯤ ꯀꯩ ꯃꯨꯁꯤꯌꯥꯜ ꯑꯣꯏꯔ ꯑꯃꯜ ꯂꯩꯖꯝꯕꯅꯤꯒ ꯍꯥꯏꯁꯦ
ꯃꯥꯅꯦ ꯃꯁꯥꯂ
ꯑꯣꯁꯤꯌꯥ ꯔꯥꯖꯃꯅꯤ ꯅꯠꯇ꯭ꯔꯥ ꯑꯦ ꯁꯤꯕ ꯃꯥ ꯏꯟꯖꯨꯔꯤꯗꯣ ꯍꯥꯟꯅꯗꯧ ꯁꯥꯟꯅ ꯉꯝꯈꯤꯗ꯭ꯔꯥ ꯈꯪꯗꯦꯅꯤ ꯇꯤꯖ ꯃꯥꯅꯕꯗꯤ ꯃꯥꯅ ꯌꯦꯡꯉꯣ
ꯍꯣꯏ
ꯑꯦ ꯑꯩꯁꯤ ꯃꯤꯅꯒ ꯊꯦꯡꯛꯄ ꯌꯥꯗꯕ ꯃꯑꯣꯡꯗ ꯄ ꯄꯨꯅ ꯇꯞ ꯇꯞ ꯇꯞ ꯇꯞ ꯀꯍꯥꯏꯗꯨ ꯀꯥꯎꯁꯜꯂꯛꯄꯅꯦ ꯑꯗꯨ ꯑꯗꯨ ꯃꯥꯒꯤ ꯀꯩꯅꯣꯗꯣ ꯌꯔꯤꯤꯗꯨ
ꯎꯝ ꯁꯥ ꯊꯤꯒꯤꯅ
ꯑꯗꯨ ꯑꯩ ꯑꯩꯗꯤ ꯈꯟꯕꯁꯦ ꯃꯥꯁꯦ ꯀꯦꯔꯤꯌꯔ ꯂꯣꯏꯔꯦꯅ ꯈꯟꯕꯅꯤ
ꯎꯝ
ꯈꯪꯗꯦ ꯃꯥꯁꯤ ꯀꯃꯥꯏꯅ ꯇꯧꯗꯣꯏꯅꯣ ꯄꯔꯐꯣꯔꯃꯦꯟꯁ ꯀ꯭ꯌꯥꯝꯝꯞ ꯎꯠꯄꯪꯥꯏ ꯇꯧꯅꯗꯤ ꯈꯪꯁꯤ
ꯍꯣꯏ
ꯑꯗꯣ ꯍꯥꯟꯅꯗꯤ ꯎꯝ ꯌꯥꯏꯑꯦ ꯑꯣꯀꯦ ꯑꯣꯀꯦ ꯑꯣꯀꯦ ꯎꯝ
ꯐꯅꯏꯌꯦꯦ
ꯌꯥꯏ ꯌꯥꯏ ꯌꯥꯏ ꯅꯪ ꯐꯔꯁꯤ ꯑꯗꯨꯗꯤꯀꯣ
ꯎꯝ ꯎꯝ ꯐꯔꯦ ꯐꯔꯦ ꯐꯔꯦ ꯃ ꯐꯔꯦ ꯎꯝ ꯍꯣꯏ ꯍꯣꯏ ꯊꯝꯃꯦ ꯊꯝꯃꯦ ꯎꯝ